ꯍꯜꯂꯣ ꯍꯣꯏ ꯇꯥꯏꯌꯦ
ꯎꯝ ꯎꯝ ꯀ꯭ꯔꯤ ꯇꯧꯔꯤꯅꯣ꯫
ꯎꯝ ꯀꯩꯁꯨ ꯇꯧꯗꯦ ꯆꯥꯛꯆꯥ ꯇꯣꯛꯄ ꯂꯣꯏꯔꯒ ꯐꯝꯃꯒ ꯇꯧ ꯂꯩꯔꯤꯅꯦ
ꯑꯣ ꯑꯩꯁꯨ ꯃꯄꯥꯟꯗ ꯁꯨꯝ ꯂꯦꯞꯔꯒ ꯂꯩ
ꯆꯥ ꯉꯁꯤꯗꯤ ꯀꯩ-ꯀꯩ ꯇꯧꯅꯤꯡꯉꯥꯏ ꯂꯩꯒꯦ꯫
ꯉꯁꯤ ꯀꯔꯤꯁꯨ ꯇꯧꯗꯦꯗ ꯊꯕꯛ ꯂꯩꯇꯕꯅꯤꯅ ꯑꯗꯨꯝ ꯐꯃꯨꯡꯗ ꯇꯨꯝꯔꯒ ꯂꯩꯔꯦ
ꯑꯣ ꯑꯩꯗꯤ ꯋꯥꯁꯨ ꯌꯥꯝ ꯉꯥꯡꯕ ꯍꯩꯇꯦ ꯅꯪꯉꯣꯟꯗ ꯑꯣꯏꯅ ꯇꯥꯏꯅꯔꯗꯣꯏꯅꯦ ꯍꯧꯖꯤꯛꯁꯤꯡ ꯍꯧꯖꯤꯛꯁꯨ
ꯆꯞ ꯃꯥꯟꯅꯥꯏꯗ ꯋꯥ ꯉꯥꯡꯕꯕꯨ ꯍꯩꯕ ꯃꯤ ꯂꯩꯇꯦ
ꯇꯤ ꯌꯥꯝ ꯂꯩꯌꯦ ꯌꯥꯝ ꯉꯥꯡꯕ ꯍꯩꯕ
ꯑꯩꯗꯤ ꯑꯗꯨꯒꯨꯝꯕ ꯅꯠꯇꯦ
ꯃꯥꯜꯂꯦ ꯑꯗꯨꯝ ꯉꯥꯡꯕ ꯀꯥꯟꯗ ꯈꯪꯕ꯭ꯔꯥ ꯏꯀꯥꯏꯕꯗꯣ ꯏꯕꯥꯅꯤꯗ ꯆꯞ ꯃꯥꯟꯅꯕꯒꯤ ꯉꯥꯡꯕ ꯍꯩꯇꯕꯒꯨꯝꯅ ꯇꯧꯋꯦ ꯑꯩꯁꯨ
ꯑꯣ ꯏꯀꯥꯏꯖꯅ ꯏꯃꯥꯟꯅꯗꯤ ꯑꯃꯥꯁꯨ ꯋꯥ ꯉꯥꯡꯕꯤ ꯌꯥꯝ ꯍꯩꯕꯤ ꯑꯃ ꯂꯩꯕꯅꯦ ꯃꯥꯗꯣ
ꯑꯣ ꯑꯁ ꯑꯗꯨꯏ ꯑꯩꯗꯤ ꯏꯀꯥꯏꯕꯒꯤ ꯊꯑꯣꯏꯅ ꯅꯪꯉꯣꯟꯗ ꯍꯥꯏꯔꯛꯏꯗꯣ
ꯑꯩꯁꯨ ꯃꯤ ꯃꯤ ꯃꯤ ꯑꯇꯩꯕꯨ ꯀꯣꯜ ꯇꯧꯗꯦ ꯀꯣ ꯑꯩ ꯈꯪꯕ ꯃꯤ ꯈꯛꯇ ꯇꯧꯕꯅꯦ ꯑꯩꯗꯤ
ꯍꯣꯏ ꯑꯩꯁꯨ ꯎꯝ ꯇꯧꯋꯦ ꯑꯗꯨꯒ ꯅꯪꯗꯣ ꯅꯨꯄꯤꯁꯨ ꯑꯣꯏꯕꯅꯤꯅ ꯅꯨꯄꯤꯕꯨꯗꯤ ꯈꯔ ꯉꯥꯡꯕ ꯅꯨꯡꯉꯥꯏꯑꯦꯅꯀꯣ ꯑꯗꯨꯒꯤ ꯅꯪꯉꯣꯟꯗ ꯑꯣꯏꯅ ꯍꯥꯏꯔꯛꯈ꯭ꯔꯕꯅꯦ ꯑꯩ
ꯑ ꯑꯩꯁꯨ ꯏꯃꯥꯟꯅꯕꯤ ꯑꯃ ꯑꯅꯤ ꯑꯗꯨꯝ ꯂꯩꯌꯦ ꯑꯗꯨ ꯈꯛꯇꯅꯦ ꯑꯩꯅ ꯑꯩꯒꯤ ꯑꯩꯅ ꯀꯣꯜ ꯇꯧꯔꯒ ꯂꯩꯕꯗꯤ
ꯑꯣ ꯑꯁ ꯑꯩꯗꯤ ꯍꯥꯟꯕꯅꯤꯅ ꯀꯤꯗꯤ ꯀꯤꯔꯦ ꯈꯔ ꯉꯥꯡꯕ ꯈꯣꯠꯄꯁꯦꯀꯣ ꯃꯣꯏꯅ ꯍꯥꯏꯕ ꯍꯥꯏꯕ ꯌꯥꯗꯕ ꯌꯥꯝ ꯉꯥꯡꯕꯅꯤꯅ ꯄꯥꯈꯠꯄꯗꯣ ꯂꯩꯌꯦ ꯑꯩꯉꯣꯟꯗ
ꯑꯁ ꯑꯗꯨꯝ ꯍꯥꯏꯕ ꯋꯥ ꯍꯥꯏꯒꯅꯣ ꯍꯥꯏꯕ ꯋꯥ ꯁꯨ ꯑꯗꯨꯝ ꯉꯥꯡꯊꯣꯛꯄ ꯃꯇꯝ ꯌꯥꯎꯕꯅꯦ ꯃꯤꯁꯤꯡꯗꯣ
ꯍꯣꯏ ꯍꯥꯏꯕꯗꯤ ꯃꯣꯏꯅ ꯍꯥꯏꯒꯅꯨ ꯍꯥꯏꯔꯒ ꯍꯦꯟꯅꯁꯨ ꯀꯣ ꯀꯣꯏꯅꯉꯥꯏ ꯇꯧꯋꯦ ꯌꯥꯝ ꯉꯥꯡꯅꯤꯡꯕꯗꯣ ꯇꯧꯋꯦ ꯑꯩꯁꯨ
ꯑꯣ ꯑꯗꯣ ꯃꯤ ꯑꯇꯩꯗꯤꯀꯣ ꯉꯥꯡꯒꯅꯨ ꯉꯥꯡꯉꯅꯨ ꯍꯥꯏꯕ ꯋꯥꯗ ꯁꯨꯝ ꯉꯥꯡꯉꯒ ꯂꯩꯕ ꯃꯤꯁꯨ ꯌꯥꯎꯕꯅꯦ
ꯑꯣ ꯑꯗꯨꯃꯥꯏꯅ ꯇꯧꯁꯨ ꯌꯥꯎꯕ꯭ꯔꯣ
ꯑꯥ ꯌꯥꯎꯕꯅꯦ ꯅꯣꯛ ꯅꯤꯡꯕꯅꯀꯣ
ꯑꯩꯗꯤ ꯍꯧꯖꯤꯛ ꯐꯥꯎꯗꯤ ꯊꯦꯡꯅꯗ꯭ꯔꯤ ꯐꯕꯒꯤ
ꯑꯩꯗꯤ ꯊꯦꯡꯅꯈ꯭ꯔꯦ ꯅꯨꯄꯥ ꯑꯃꯗꯣ
ꯑꯣ ꯑꯩꯗꯤ ꯍꯧꯖꯤꯛ ꯐꯥꯎꯗꯤꯀꯣ ꯅꯨꯄꯤ ꯉꯥꯛꯇꯪ ꯊꯦꯡꯅꯩꯌꯦ ꯑꯗꯨꯒꯤ ꯉꯥꯡꯕꯁꯨ ꯅꯨꯡꯉꯥꯏꯌꯦꯅꯀꯣ ꯑꯗꯨꯒ ꯑꯩꯈꯣꯏ ꯔꯣꯡꯃꯩ ꯃꯁꯦꯟ ꯉꯥꯛꯇꯪ ꯑꯣꯏꯕꯅꯤꯅ ꯉꯥꯡꯕ ꯀꯥꯟꯗꯁꯨ ꯈꯔ ꯅꯨꯡꯉꯥꯏꯌꯦ
ꯑꯣ ꯑꯩꯗꯤ ꯈꯪꯗꯦ ꯅꯨꯄꯥ ꯑꯃ ꯑꯅꯤ ꯇꯧꯕꯁꯨ ꯌꯥꯎꯔꯦ
ꯑꯣ ꯐꯩꯌꯦ ꯑꯗꯨꯕꯨ ꯁꯣꯏꯗ꯭ꯔꯗꯤ ꯐꯅꯤ
ꯑꯗꯨꯝ ꯑꯗꯨ ꯅꯨꯄꯥꯗꯣ ꯅꯣꯛꯅꯤꯡꯕꯅ ꯀꯣ ꯀ꯭ꯔꯤ ꯀ꯭ꯔꯤꯅꯣ ꯃꯤꯒꯤ ꯃꯤꯡꯁꯨ ꯍꯪꯕ
ꯑꯣ ꯑꯩꯒꯤ ꯃꯤꯡꯁꯨ
ꯁꯨꯝ ꯍꯡꯔꯒ ꯂꯩꯕꯀꯣ ꯃꯥꯗꯣ ꯑꯩꯅ ꯉꯥꯡꯊꯣꯛꯅꯤꯡꯗꯕ ꯑꯇꯣꯞꯄ ꯋꯥꯔꯤ ꯄꯨꯊꯣꯛꯑꯁꯨ ꯃꯥꯅ ꯑꯗꯨꯝ ꯍꯥꯏꯕ
ꯃꯀꯣꯛꯇꯣ ꯈꯔ ꯁꯣꯜꯂꯕꯩ ꯑꯣꯏꯔꯝꯃꯅꯤ
ꯈꯪꯗꯦ ꯑꯗꯨ ꯃꯇꯝꯗꯗꯤ ꯑꯩ ꯀꯣꯜ ꯇꯧꯔꯛꯇ꯭ꯔꯦ ꯃꯥꯕꯨ
ꯑꯣ ꯐꯔꯕꯅꯦ ꯑꯗꯨꯒꯨꯝꯕꯗꯤ ꯂꯥꯏꯛ ꯂꯥꯞꯊꯣꯛꯄꯗꯣꯀꯣ ꯃꯣꯏꯒ
ꯎꯝ
ꯅꯣꯏꯒꯤ ꯋꯦꯗꯔꯗꯤ ꯀꯃꯥꯏꯅ ꯇꯧꯒꯦ ꯑꯗꯨꯗ ꯌꯥꯝ ꯁꯥꯕ꯭ꯔꯣ
ꯑꯁꯤ ꯑꯩ ꯂꯩꯕ ꯃꯐꯝꯗꯨꯀꯣ ꯌꯥꯝ ꯁꯥꯏꯌꯦ
ꯑꯣ ꯆ
ꯇꯝꯄꯥꯛꯇ ꯂꯩꯕꯅꯤꯅꯀꯣ ꯁꯥꯃꯟꯗꯨꯅ
ꯏꯆꯥ ꯅꯣꯡ ꯆꯨꯗꯦ
ꯅꯣꯡ ꯅꯣꯡ ꯇꯥꯗꯦ ꯀꯔꯤꯅꯣ ꯈꯪꯗꯦ ꯁꯥꯏꯌꯦ ꯁꯥ ꯁꯥꯕꯅ ꯁꯥꯕꯅ
ꯑꯁ ꯑꯗꯨ ꯁꯥꯕ ꯀꯥꯟꯗ ꯍꯩꯅꯧꯒꯨꯝꯕ ꯑꯁꯤꯟꯕꯗꯣ ꯆꯥꯔꯅꯤꯀꯣ ꯃꯣꯔꯣꯛ ꯃꯦꯜꯂ ꯈꯥꯎꯔꯅꯤ
ꯑꯩꯗꯤ ꯍꯩꯅꯎ ꯌꯥꯝ ꯄꯥꯝꯃꯦ ꯍꯩꯅꯎꯗꯤ ꯌꯥꯝ ꯆꯥꯏꯌꯦ
ꯑꯣ ꯑꯩꯁꯨꯅꯦ ꯑꯁ ꯑꯗꯨꯀꯣ ꯆꯥꯃꯟꯗꯅ ꯑꯩꯗꯤ ꯌꯥꯝ ꯀꯨꯝꯈ꯭ꯔꯦ ꯑꯩꯒꯤ ꯃꯣꯂꯔ ꯑꯅꯤꯗꯣ ꯑꯁ ꯆꯥꯕ ꯉꯝꯗ꯭ꯔꯦ
ꯑꯣ
ꯍꯟꯗꯛꯇꯤ ꯍꯩꯅꯧꯁꯨ ꯃꯨꯟꯕ ꯃꯇꯝꯅꯤꯅꯀꯣ ꯃꯨꯟꯕꯗꯣ ꯇꯣꯏꯅ ꯆꯥꯈ꯭ꯔꯦ ꯑꯩꯈꯣꯏꯗꯤ
ꯑꯩꯈꯣꯏꯗꯤ ꯃꯨꯟꯕ ꯍꯧꯗ꯭ꯔꯤꯌꯦ ꯂꯦꯛ ꯈꯥꯖꯤꯛ ꯈꯥꯖꯤꯛꯇꯤ ꯃꯨꯟꯕ ꯍꯧꯔꯦꯕ ꯑꯗꯨꯕꯨ ꯈꯔꯗꯤ ꯇꯪꯈꯥꯏꯒꯨꯝꯕꯗꯤ ꯀꯣ ꯃꯨꯟꯗ꯭ꯔꯤ ꯑꯗꯣ ꯁꯤꯟꯕ ꯆꯥꯅꯤꯡꯉꯗꯤ ꯑꯗꯨꯝ ꯆꯥꯕ ꯌꯥꯔꯦ
ꯑꯣ ꯁꯤꯗꯗꯤ ꯍꯩꯅꯎꯗꯣ ꯍꯣꯡꯁꯨ ꯍꯣꯡꯉꯦ ꯑꯗꯣ ꯀꯦꯖꯤ ꯑꯃ ꯑꯅꯤ ꯂꯩꯔꯒ ꯑꯗꯨꯝ ꯅꯨꯡꯇꯤꯒꯤ ꯆꯥꯔꯒ ꯂꯩꯕꯅꯦ
ꯑꯆꯥ ꯅꯪꯅ ꯁꯥꯏ ꯅꯪꯒꯤ ꯃꯐꯝꯗꯣ ꯁꯥꯏ ꯍꯥꯏꯕ ꯑꯩ ꯈꯪꯈ꯭ꯔꯦ ꯍꯥꯏꯗꯤ ꯍꯥꯏꯔꯣꯏꯒꯦ ꯑꯗꯨꯒ
ꯍ
ꯅꯨꯡꯉꯥꯏꯗꯤ ꯅꯨꯡꯉꯥꯏꯔꯝꯅꯤ ꯍꯣꯡꯕꯒꯤꯀꯣ ꯑꯩꯒꯤ ꯃꯐꯝꯗꯗꯤ ꯌꯥꯝ ꯇꯥꯡꯕꯅꯦꯅ ꯈꯩꯅꯧꯁꯦ
ꯑꯣ
ꯂꯥꯏꯛ ꯌꯨꯝꯗ ꯄꯥꯟꯕꯁꯨ ꯍꯥꯎꯋꯦ ꯑꯣꯏꯔꯁꯨ ꯃꯤ ꯍꯥꯏꯕꯁꯦ ꯃꯄꯥꯟꯒꯤꯁꯨ ꯆꯥꯅꯤꯡꯕ ꯈꯔ ꯂꯩꯌꯦꯅꯀꯣ ꯑꯗꯨꯗꯣ ꯂꯩꯅꯉꯥꯏꯗꯣ ꯇꯥꯡꯕꯅꯤꯅ ꯌꯨꯝꯒꯤ ꯑꯣꯏꯅ ꯑꯗꯨꯝ ꯆꯥꯔꯦ
ꯁꯤꯗꯗꯤ ꯍꯩꯅꯧ ꯌꯥꯝ ꯍꯣꯡꯉꯒ ꯂꯩꯔꯤꯅꯦ
ꯑꯗꯨꯗ ꯑꯁ ꯂꯩꯅꯤꯡꯉꯦ ꯑꯩꯁꯨ ꯑꯗꯨꯒꯨꯝꯕ ꯃꯐꯝꯗꯣ
ꯀꯦꯖꯤꯗ ꯌꯥꯡꯈꯥꯏꯒꯨꯝꯕ ꯀꯣ
ꯑꯥ
ꯑꯗꯣ ꯆꯥꯕꯁꯨ ꯍꯥꯎꯕ
ꯍꯧꯔꯝꯅꯤ
ꯎꯝ
ꯅꯪꯗꯤ ꯍꯩ ꯑꯁꯤꯟꯕ ꯌꯥꯝ ꯄꯥꯝꯕ꯭ꯔꯣ ꯑꯣꯔ ꯊꯨꯝꯕꯅ ꯍꯦꯟꯅ ꯄꯥꯝꯕ꯭ꯔꯣ
ꯊꯨꯝꯕꯁꯨ ꯁꯤꯟꯕꯁꯨ ꯑꯗꯨꯝ ꯆꯥꯏꯗ ꯑꯩꯗꯤ
ꯁꯤꯡꯖꯨꯗꯤ ꯄꯥꯝꯕ꯭ꯔꯣ
ꯁꯤꯡꯖꯨꯗꯤ ꯑꯩꯈꯣꯏ ꯆꯤꯡꯒꯤ ꯃꯤꯅꯤꯅ ꯁꯤꯡꯖꯨꯗꯤ ꯌꯥꯝ ꯄꯥꯝꯃꯦꯍꯦ
ꯑꯁ ꯑꯩꯗꯤ ꯒꯦꯁꯇ꯭ꯔꯤꯛ ꯐꯥꯎ ꯅꯥꯈ꯭ꯔꯕꯅꯦ ꯆꯥꯃꯟꯕꯩ
ꯎꯝ ꯑꯩꯁꯨꯅꯦ ꯒꯦꯁꯇ꯭ꯔꯤꯛ ꯂꯩꯌꯦ
ꯃꯤ ꯂꯣꯏꯅꯃꯛ ꯑꯣꯏꯔꯕ ꯃꯥꯜꯂꯦꯅ ꯍꯟꯗꯛ ꯁꯦ ꯗꯤꯁꯇ꯭ꯔꯤꯛ ꯅꯥꯕꯁꯦ
ꯈꯪꯗꯦ ꯅꯨꯄꯤꯁꯤꯡꯗꯤ ꯁꯤꯡꯕꯤꯌꯨ ꯍꯥꯏꯔꯗꯤ ꯂꯣꯏ ꯉꯥꯎꯕ ꯃꯤ ꯈꯛꯇꯅꯦ ꯂꯩꯕꯁꯦ
ꯍꯣꯏ ꯑꯗꯨꯅꯦ ꯑꯗꯨꯒ ꯑꯗꯨ ꯆꯥꯗ꯭ꯔꯗꯤ ꯂꯩꯕ ꯍꯩꯇꯕꯒꯨꯝꯅ ꯇꯧꯔꯦ
ꯎꯝ ꯑꯗꯨꯕꯨ ꯍꯧꯖꯤꯛꯀꯥꯟꯗꯤ ꯑꯩ ꯏꯊꯟꯗ ꯏꯃꯥꯟꯕꯤꯒꯨꯝꯕ ꯂꯩꯃꯤꯟꯅꯗꯕꯒꯤ ꯁꯤꯡꯖꯨ ꯆꯥꯕꯁꯦ ꯐꯪꯗ꯭ꯔꯤꯅꯦ
ꯑꯣ ꯏꯊꯟꯇ ꯆꯥꯕꯖꯨ ꯍꯥꯎꯇꯕꯅꯦ ꯃꯍꯥꯎ ꯂꯩ__
ꯎꯝ ꯂꯣ ꯂꯩꯃꯤꯟꯅꯕꯁꯤꯡꯁꯨ ꯑꯍꯟ ꯅꯥꯛꯇ ꯑꯗꯨꯒꯤ ꯃꯣꯏꯗꯤ ꯆꯥꯅꯤꯡꯗꯦ ꯑꯗꯨꯝ ꯍꯥꯏ
ꯑꯣ ꯑꯁ ꯇꯜꯂꯤꯗ ꯅꯩ ꯃꯐꯝꯗꯣ ꯂꯩꯕ ꯌꯥꯝ ꯅꯨꯡꯉꯥꯏꯔꯝꯃꯣꯏꯌꯦ
ꯎꯝ ꯅꯨꯡꯉꯥꯏꯇꯦ ꯂꯩꯁꯥꯕꯤ ꯑꯃꯁꯨ ꯂꯩꯌꯦ ꯑꯗꯨꯕꯨ ꯃꯥꯗꯤ ꯈꯔ ꯑꯍꯟꯅꯤꯅꯀꯣ ꯇꯤꯟꯅꯕꯗꯣ ꯇꯟꯕ
ꯑꯥ ꯁꯥ ꯎꯄꯥꯏ ꯂꯩꯇꯦ ꯂꯩꯛ ꯌꯥ ꯑꯗꯨ__ ꯕꯨ ꯌꯥꯅꯉꯥꯏꯗꯤ ꯑꯗꯨꯝ ꯋꯥꯔꯤ ꯁꯥꯔꯝꯅꯤꯅ
ꯎꯝ ꯑꯗꯨꯝ ꯋꯥꯔꯤꯒꯨꯝꯕ ꯑꯗꯨꯗꯤ ꯑꯁ ꯂꯤꯌꯦꯕ ꯑꯗꯨꯗꯤ
ꯎꯝ ꯆꯥ ꯈꯔꯗꯤ ꯋꯥꯔꯝꯅꯤ ꯅꯪꯁꯨ ꯌꯥꯝꯅ ꯉꯥꯡ ꯂꯥꯏꯛ ꯏꯀꯥꯏꯒꯟꯕ ꯃꯤ ꯑꯣꯏꯕꯒꯤꯀꯣ
ꯑꯥ ꯏꯀꯥꯏꯁꯨ ꯏꯀꯥꯏꯌꯦ ꯃꯤꯁꯤꯡꯗꯣ ꯑꯩꯗꯤ ꯍꯦꯛ ꯎꯔꯒ ꯋꯥꯔꯤ ꯁꯥꯒꯗꯕꯗꯣ ꯑꯩꯗꯤ ꯌꯥꯝ ꯇꯜꯂꯦꯕ
ꯑꯣ ꯑꯩꯖꯨ ꯑꯗꯨꯃꯥꯏꯟ ꯇꯧꯋꯦ ꯑꯗꯣ ꯍꯧꯖꯤꯛ__ ꯈꯔꯗꯤ ꯉꯥꯡꯉꯦ ꯑꯗꯨ ꯀꯣꯜꯗ ꯂꯩꯕꯩꯅꯦ ꯑꯁꯦꯡꯕꯗ ꯀꯥꯛꯎꯔꯗꯤꯀꯣ ꯍꯦꯛ ꯎꯔꯒ ꯉꯥꯡꯅꯤꯡꯗꯞꯂꯦꯛ ꯑꯩꯅ ꯉꯥꯡꯅꯤꯡꯕ ꯅꯠꯇꯕ ꯑꯗꯨꯕꯨ ꯉꯥꯡꯕ ꯈꯔ ꯏꯀꯥꯏꯕ ꯖꯥꯠꯇꯣ ꯑꯗꯨꯒ
ꯎꯝ
ꯏꯅꯁꯨ ꯑꯩꯉꯣꯟꯗ ꯌꯦꯡꯕ ꯀꯥꯟꯗ ꯃꯣꯏ ꯄꯨꯟꯅꯤꯡꯗꯕ ꯃꯥꯟꯕꯗꯣ ꯑꯩꯒꯤ ꯁꯛꯇꯣ ꯑꯗꯨꯕꯨ ꯑꯃꯨꯛ ꯄꯨꯟꯈ꯭ꯔꯗꯤ ꯑꯃꯨꯛ ꯐꯩꯌꯦꯗꯀꯣ ꯑꯃꯨ ꯉꯥꯡꯉꯦꯕ ꯑꯗꯣ
ꯑꯩꯗꯤ ꯑꯗꯨꯝ ꯌꯦꯡ ꯎꯕ ꯀꯥꯟꯗꯗꯤ ꯑꯗꯨꯝ ꯅꯣꯛꯑꯔꯒ ꯆꯠꯄꯅꯦ ꯃꯤꯗꯣ ꯋꯥ ꯉꯥꯡꯗꯦ ꯑꯩꯗꯤ
ꯑꯁ ꯌꯥꯝ ꯐꯩꯅꯦ ꯑꯁ ꯑꯩꯗꯤ ꯅꯣꯛꯄ ꯉꯝꯗꯦ ꯋꯥꯏꯌꯦ ꯑꯩꯒꯤꯗꯃꯛ
ꯑꯉꯥꯡ ꯂꯛꯅꯕꯒꯨꯝꯕꯁꯨꯀꯣ ꯑꯩꯒꯤꯗꯃꯛꯇꯤ ꯃꯤꯅꯤꯠ ꯃꯉꯥꯒꯨꯝꯕ ꯂꯛꯅꯕꯁꯦ ꯈꯨꯋꯥꯅꯦ
ꯑꯩꯗꯤ ꯑꯁꯤ ꯁꯤꯗ ꯃꯌꯥꯡ ꯂꯩꯌꯦ ꯑꯗꯣ ꯃꯣꯏ ꯂꯣꯟꯁꯨ ꯈꯪꯗꯕꯤꯅ ꯃꯣꯏ ꯃꯣꯏꯅ ꯋꯥ ꯉꯥꯡꯕꯗꯣ ꯑꯩ ꯊꯥ ꯈꯪꯗꯦꯕ
ꯑꯣ
ꯑꯗꯣ ꯑꯩꯅ ꯅꯣꯛꯄꯤꯔꯒ ꯆꯠꯄ
ꯑꯗꯨ ꯃꯇꯥꯡꯗꯗꯤ ꯃꯣꯏꯁꯦ ꯋꯥ ꯉꯥꯡ ꯉꯥꯡꯊꯣꯛꯔꯛꯇ꯭ꯔꯦ ꯑꯩꯉꯣꯟꯗ
ꯑꯥ ꯉꯥꯎꯕ꯭ꯔꯥ ꯍꯥꯏꯅ ꯈꯜꯂꯝꯅꯤꯌꯦ ꯅꯪꯕꯨ ꯅꯪꯅ ꯄꯨꯡꯅꯣꯛ ꯅꯣꯛꯄꯒꯤ
ꯃꯥꯅ ꯉꯥꯡꯊꯣꯛꯄꯗꯣ ꯑꯩ ꯒ꯭ꯌꯥꯟ ꯇꯥꯗꯦꯕ ꯃꯣꯏ ꯂꯣꯟꯅꯤ ꯈꯪꯗꯕꯅꯤꯅ
ꯍꯣꯏ ꯑꯩꯈꯣꯏꯒꯤ ꯃꯤꯁꯤꯡꯁꯦ ꯈꯔꯗꯤ ꯁꯣꯟꯗꯤ ꯁꯣꯜꯂꯦ ꯃꯣꯏꯒꯤ ꯂꯣꯟ ꯈꯪꯕꯁꯦꯀꯣ ꯑꯅꯝꯕ ꯃꯄꯥꯟꯗ ꯂꯩꯔꯁꯨ ꯈꯔꯥ ꯁꯣꯟꯕ ꯖꯥꯠꯇꯣ ꯈꯪꯕ ꯉꯝꯗꯕ
ꯎꯝ ꯈꯪꯕ ꯉꯝꯗꯦ ꯀꯔꯤꯅꯣ ꯈꯪꯗꯦ
ꯑꯩꯗꯤꯀꯣ ꯇꯥꯗꯤ ꯇꯥꯏꯌꯦ ꯉꯥꯡꯕꯗꯤ ꯍꯩꯇꯦ ꯁꯨꯡꯍꯩ ꯍꯩꯇꯦ ꯉꯥꯡꯕꯗꯤ ꯈꯔ ꯍꯩ ꯇꯥꯕꯗꯤ ꯍꯩꯌꯦ ꯃꯣꯏꯅ ꯉꯥꯡꯕꯗꯣꯀꯣ
ꯑꯣ ꯃꯣꯏꯅ ꯉꯥꯡꯕ ꯈꯔ ꯏꯆꯝ ꯆꯝꯕ ꯋꯥ ꯑꯗꯨꯗꯤ ꯈꯔꯗꯤ ꯒ꯭ꯌꯥꯟ ꯇꯥꯏꯌꯦ ꯑꯗꯨꯕꯨ ꯑꯇꯩꯗꯤ ꯒꯌ꯭ꯥꯟ ꯇꯥꯗꯦ ꯑꯁ ꯑꯩꯈꯣꯏꯁꯦ ꯁꯥꯕꯅ ꯁꯤꯔꯦ
ꯁꯥꯕꯅ ꯑꯩꯈꯣꯏ ꯑꯩꯈꯣꯏꯗꯤ ꯍꯧꯖꯤꯛꯁꯦ ꯅꯣꯡ ꯃꯪꯉꯦ ꯑꯗꯨ ꯑꯣꯏꯔꯁꯨ ꯅꯣꯡ ꯃꯪꯉꯁꯨ ꯁꯥꯕ ꯖꯥꯠꯇꯣ
ꯑꯣ
ꯑꯗꯨ ꯖꯥꯠ ꯑꯣ ꯑꯗꯨ ꯖꯥꯠꯇꯣ ꯇꯧꯋꯦ ꯑꯩꯁꯨ ꯑꯁ ꯈꯥꯡꯕ ꯉꯝꯗꯦ ꯑꯩꯗꯤ ꯁꯤꯒꯤ ꯁꯥꯕ ꯖꯥꯠꯁꯦ
ꯀꯜꯂꯤꯗ
ꯎꯝ ꯑꯁ ꯂꯩꯕ ꯅꯨꯡꯉꯥꯏꯇꯦ ꯅꯨꯡꯁꯥ ꯀꯟꯃꯜꯂꯁꯨ ꯀꯣ
ꯎꯝ ꯅꯣꯡ ꯇꯥꯒꯤꯔꯥ ꯍꯥꯏꯅ ꯇꯧ ꯇꯧꯕꯅꯦ ꯑꯗꯨꯕꯨ ꯑꯃꯨꯛꯀ ꯅꯨꯡꯁꯥ ꯊꯣꯛꯑꯦꯅꯦ ꯁꯤꯗꯗꯤ
ꯑꯆꯥ ꯑꯩꯅ ꯈꯟꯕ ꯅꯨꯃꯤꯠ ꯑꯃ ꯑꯅꯤ ꯃꯅꯨꯡꯗꯗꯤ ꯑꯃꯨꯛ ꯀꯟꯅ ꯆꯨꯔꯛꯇꯣꯏ ꯃꯥꯜꯂꯦ ꯑꯗꯨꯃꯥꯏꯅ ꯇꯧꯕ ꯖꯥꯠꯇꯣ
ꯎꯝ
ꯑꯣ ꯀꯩ ꯃꯥꯊꯦꯜ ꯆꯥꯒꯦ ꯅꯪ ꯉꯁꯤ
ꯉꯁꯤ ꯀꯣꯂꯤ ꯍꯋꯥꯏ ꯆꯝꯐꯨꯠ ꯆꯥꯏꯅꯦ
ꯑ ꯑꯁ ꯍꯋꯥꯏ ꯆꯥꯅꯤꯡꯗꯕꯅꯦ ꯑꯩꯗꯤ ꯍꯋꯥꯏꯁꯦ
ꯑꯗꯨꯗꯤ ꯑꯩ ꯑꯗꯨꯁꯨ ꯌꯦꯟꯁꯥꯡ ꯊꯣꯡꯅꯤꯡꯉꯥꯢꯗꯣ ꯂꯩꯇꯕ ꯑꯩꯅ ꯑꯗꯨꯝ ꯆꯝꯐꯨꯠ ꯇꯧꯔꯒꯦꯗ ꯍꯥꯏꯅ ꯇꯧꯕ ꯑꯗꯨꯒ ꯑ ꯁꯥ ꯑꯀꯪꯕꯗꯣ ꯁꯤꯡꯖꯨ ꯑꯣꯏꯅ ꯁꯦꯝꯃꯒ ꯆꯥꯕ
ꯑꯁ ꯍꯥꯎꯔꯅꯤ ꯑꯗꯨꯗꯤ ꯑꯗꯨ ꯍꯋꯥꯏꯗꯨꯗꯤ ꯍꯥꯎꯔꯅꯤ ꯑꯇꯩ ꯍꯋꯥꯏꯗꯨꯗꯤ ꯍꯥꯎꯔꯔꯣꯏ ꯎꯝ
ꯎꯝ ꯁꯤꯡ ꯖꯨ ꯁꯤꯡꯖꯨ ꯍꯥꯏꯔꯗꯤ ꯑꯗꯨꯝ ꯑꯩꯈꯣꯏ ꯑꯩꯈꯣꯏꯗꯤ ꯉꯥꯎꯕꯅꯤꯅꯀꯣ
ꯍꯣꯏ ꯇꯧ ꯑꯃ ꯁꯦꯅꯥꯄꯥꯇꯤ ꯀꯃꯥꯏ ꯍꯥꯏꯅꯤ ꯑꯃ ꯇꯤꯜꯍꯧ ꯑꯃ ꯆꯥꯠꯇꯣ ꯌꯥꯝ ꯆꯥꯕꯗꯣ ꯀꯃꯥꯏꯅ ꯏꯁꯄ꯭ꯔꯤꯡ ꯑꯣꯅꯤꯌꯟ ꯅꯠꯇꯕ ꯑꯃꯗꯣ ꯑꯗꯨꯒ ꯆꯥꯕꯗꯣ ꯃꯣꯔꯣꯛ ꯃꯦꯠꯂꯒ ꯈꯨꯍꯥꯎꯗꯤ
ꯍꯣꯏ ꯑꯗꯨꯗꯤ ꯆꯥꯗ꯭ꯔꯤꯌꯦ ꯈꯪꯅꯤꯌꯦ
ꯑꯩ ꯃꯃꯤꯡ ꯍꯥꯏꯕꯗꯣ ꯍꯩꯇꯕꯩꯅꯦꯀꯣ ꯑꯥ ꯇꯤꯜꯍꯧꯅꯦ
ꯎꯝ ꯈꯪꯉꯦ ꯈꯪꯉꯦ ꯅꯪꯅ ꯍꯥꯏꯕꯗꯣ ꯃꯁꯛ ꯈꯪꯉꯦ ꯑꯗꯨ ꯃꯅꯝ ꯈꯔ ꯂꯩꯔꯒꯀꯣ
ꯑꯧ
ꯈꯥꯃꯦꯟꯒ ꯑꯗꯨꯃꯥꯏꯅ ꯇꯧꯕꯀꯣ
ꯎꯝ ꯊꯥꯏꯅꯗꯤ ꯌꯥꯝ ꯆꯥꯔꯝꯃꯦ ꯑꯗꯨꯗꯣ ꯅꯨꯡꯊꯤꯟ ꯋꯥꯏꯔꯝꯗꯥꯢꯗ ꯆꯔꯥ ꯋꯥꯟꯕ ꯃꯇꯝꯗꯀꯣ ꯑꯗꯨꯃꯥꯏꯅ ꯁꯤ ꯁꯦꯝꯃꯒ ꯍꯟꯗꯛꯇꯤ ꯆꯥꯗ꯭ꯔꯦꯗ ꯑꯗꯨꯃꯥꯏꯅ
ꯑꯗꯨꯒꯤ ꯑꯣꯏꯔꯝꯅꯤ ꯒꯦꯁꯇ꯭ꯔꯤꯛ ꯂꯩꯕꯗꯣ
ꯍꯣꯏ ꯑꯁ ꯃꯣꯔꯣꯛ ꯄꯨ ꯆꯥꯕ ꯍꯧꯈ꯭ꯔꯗꯤꯀꯣ ꯂꯦꯞꯄ ꯅꯥꯏꯗꯕꯅꯦ ꯑꯩ ꯈꯨꯆꯥꯁꯦ
ꯑꯩ ꯂꯩꯃꯤꯟꯅꯕꯁꯤꯡꯁꯨ ꯃꯣꯔꯣꯛ ꯆꯥꯕ ꯍꯩꯇꯦ
ꯎꯝ ꯇꯜꯂꯤꯗ
ꯍꯟꯇꯛ ꯃꯣꯔꯣꯛ ꯃꯦꯠꯂꯒ ꯆꯥꯕꯅꯦ ꯆꯛ ꯆꯥꯕꯗ ꯑꯩꯗꯤ
ꯑꯍꯨꯝ ꯍꯣꯏ ꯃꯣꯔꯣꯛ ꯌꯥꯎꯗ꯭ꯔꯗꯤ ꯆꯥꯕ ꯍꯩꯇꯦ ꯑꯩꯁꯨ